ꯇꯥꯥꯕ꯭ꯔꯣ ꯃꯔꯨꯞ
ꯎꯝ ꯇꯥꯏ ꯃꯔꯨꯞ
ꯑꯦ ꯃꯔꯨꯞ ꯄꯥꯎꯐꯥꯎꯅꯗꯁꯨ ꯀꯨꯏꯔꯦ ꯃꯔꯨꯞꯄꯨ ꯊꯕꯛ ꯆꯤꯟꯕ꯭ꯔꯣ
ꯑꯁ ꯊꯕꯛꯁꯦ ꯉꯁꯤꯗꯤ ꯅꯣꯡꯃꯥꯏꯖꯤꯡꯅꯤꯅ ꯊꯣꯏꯗꯣꯛꯄ ꯆꯤꯟꯗꯦ ꯑꯗꯨꯝ ꯄꯣꯊꯥꯕ ꯑꯣꯏꯅ ꯍꯛꯆꯤꯠ ꯂꯥꯡꯉꯥ ꯂꯩꯔꯝꯃꯤꯅꯦ
ꯎꯝ
ꯀꯩꯗꯧꯔꯝꯃꯤꯅꯣ
ꯑꯁ ꯃꯔꯨꯞ ꯑꯩꯁ ꯁꯨꯝ ꯅꯨꯡꯁꯥ ꯁꯥꯏꯑꯅ ꯎꯈꯣꯡꯗ ꯑꯗꯨꯝ ꯐꯝꯃꯒ ꯍꯪꯆꯤꯠ ꯂꯥꯡꯑꯝꯕꯅꯤꯗ ꯍꯩꯅꯧ ꯄꯥꯝꯕꯤ ꯑꯆꯧꯕ ꯑꯃ ꯍꯧꯕꯗꯨ ꯑꯗꯨ ꯃꯈꯥꯗꯝ ꯐꯝꯃꯒ ꯑꯁ ꯏꯪꯪ ꯏꯪ ꯂꯥꯎꯏ ꯁꯤꯅ ꯈꯔ ꯅꯨꯡꯉꯥꯏꯔ ꯃꯄꯥꯟꯗ ꯂꯩꯔꯝꯕꯅꯤ ꯁꯨꯝ
ꯉꯁꯤꯗꯤ ꯑꯉꯥꯡꯗꯤ ꯁ꯭ꯀꯨꯜ ꯆꯠꯂꯝꯃꯔꯣꯏꯅꯦ
ꯎꯝ ꯆꯠꯇ꯭ꯔꯦ ꯃꯔꯨꯞ
ꯅꯣꯡꯃꯥꯏꯖꯤꯡ ꯑꯣꯏꯔꯕꯅꯤꯅ ꯑꯉꯥꯡ ꯃꯈꯩꯒ ꯍꯥꯡꯆꯤꯠ ꯂꯥꯡꯃꯤꯟꯅꯔ ꯂꯩꯔꯕꯣ
ꯇꯨꯝꯒ꯭ꯔꯦꯗꯅ ꯁꯤꯗ ꯂꯩ ꯃꯣꯏ ꯂꯩꯔꯝꯕꯅꯤ ꯑꯗ ꯇꯨꯝꯅꯤꯡꯗꯅ ꯆꯪꯍꯟꯂ ꯇꯨꯝꯃꯟꯒ꯭ꯔꯃꯤ ꯑꯩꯅ ꯑꯩꯅ ꯁꯨꯝ ꯍꯩ ꯃꯆꯥ ꯑꯃ ꯆꯥꯔꯒ ꯁꯨꯝ ꯍꯪꯆꯤꯠ ꯂꯥꯡꯉꯝꯕꯅꯤꯗ ꯍꯩꯅꯧꯁꯨ ꯍꯥꯎꯔꯦ ꯍꯧꯖꯤꯀꯥꯟ ꯆꯥꯕꯁꯨ
ꯍꯩꯅꯧꯁꯤ ꯃꯔꯨꯞꯇꯤ ꯃꯦꯠꯂꯒ ꯆꯥꯏꯔꯣ ꯅꯠꯇ꯭ꯔꯒꯅ ꯁꯣꯏꯔꯒ ꯀꯪꯅ ꯆꯥꯕꯗ
ꯑꯩ ꯃꯦꯠꯄꯗꯨ ꯃꯔꯨꯞ ꯏꯁꯥ ꯅꯣꯏꯈꯠꯄꯗꯨ ꯀꯌꯥ ꯆꯥꯅꯤꯡꯗ꯭ꯔꯦ ꯁꯤꯖꯤꯅ ꯁꯣꯏꯔ ꯁꯣꯏꯔ ꯑꯣꯏꯅ ꯊꯨꯝ ꯃꯣꯔꯣꯛ ꯅꯝꯃ ꯆꯥꯔꯦ
ꯁꯤꯒꯤ ꯃꯍꯥꯎꯁꯤꯗ ꯑꯃꯨꯛ ꯆꯥꯅꯤꯡꯉꯛꯄ ꯇꯥꯏ ꯃꯦꯠꯄꯗꯨ ꯆꯥꯃꯟꯕꯩ ꯆꯥꯅꯤꯡꯉꯛꯇ꯭ꯔꯦ
ꯎꯝ ꯅꯣꯏꯗꯤ ꯍꯩꯅꯧꯖꯤ ꯌꯥꯝ ꯄꯥꯜꯂꯃꯤꯅ ꯌꯥꯝ ꯆꯥꯔꯝꯃꯅꯤ
ꯆꯥꯔꯦ ꯆꯥꯔꯦ ꯃꯔꯨꯞ ꯅꯣꯡꯃ ꯂꯥꯛꯑ ꯍꯦꯛꯎ ꯂꯥꯎ ꯀꯩꯅꯣ ꯃꯔꯨꯞ ꯍꫭꯏ ꯂꯥꯛꯇꯥꯕꯩ ꯋꯥꯅꯤꯗ
ꯍꯦꯛ ꯀꯦ ꯅꯣꯏ ꯅꯣꯏꯗꯨꯗꯤ ꯍꯦꯛꯄꯗ ꯂꯣꯏꯕꯕꯨ ꯅꯥꯏꯗꯧ ꯃꯥꯟꯗꯦ ꯆꯥꯎꯋꯦꯕ ꯅꯣꯏꯒꯤ ꯎꯗꯣ ꯑꯩꯈꯣꯏ ꯁꯤꯗꯁꯨ ꯅꯨꯡꯁꯤꯍꯤꯗꯥꯛꯇꯤ ꯌꯥꯝ ꯍꯧꯋꯦ ꯑꯗꯨꯁꯨ ꯄꯨꯔꯛꯀꯦ ꯑꯩ ꯑꯗꯨꯒ ꯍꯩꯅꯧꯁꯨ ꯈꯔ ꯍꯦꯛꯄ ꯂꯥꯛꯀꯦ
ꯌꯥꯏꯌꯦ ꯌꯥꯏꯌꯦ ꯅꯨꯡꯁꯤ ꯍꯤꯗꯥꯛꯀ ꯇꯧꯔ ꯃꯦꯠꯂ ꯆꯥꯕꯗꯨ ꯍꯥꯎꯕꯅꯤ ꯆꯥꯗꯕ ꯀꯨꯏꯔꯦ
ꯑꯗꯨ ꯑꯗꯨꯝ ꯍꯌꯦꯡ ꯅꯣꯡꯃ ꯆꯥꯃꯤꯟꯅꯁꯤ ꯀꯩꯅꯣ
ꯌꯥꯏꯌꯦ ꯌꯥꯏꯌꯦ ꯃꯔꯨꯞ ꯃꯔꯨꯞ ꯍꯣꯏꯅ ꯂꯥꯛ ꯍꯌꯦꯡꯋꯥꯏ ꯃꯔꯨꯞ ꯍꯣꯏꯅ ꯊꯕꯛ ꯏꯪꯈꯥꯡ ꯇꯧꯔꯒ ꯄꯩꯁꯥ ꯄꯥꯏꯒ꯭ꯔꯒ ꯑꯩꯈꯣꯏ ꯒꯁꯦ ꯀꯥꯎꯔꯕ ꯈꯟꯗꯅ ꯑꯩꯈꯣꯏꯅ
ꯉꯁꯤꯗꯤ ꯀꯔꯤ ꯃꯊꯦꯜ ꯆꯥꯔꯒꯦ
ꯉꯁꯤꯗꯤ ꯀꯩꯅꯣ ꯆꯥꯏꯌꯦ ꯃꯔꯨꯞ ꯁꯥꯅ ꯁꯥꯕꯅꯦ ꯑꯩꯅ ꯑꯁ ꯈꯔ ꯑꯆꯝꯕ ꯆꯥꯁꯦꯅ ꯀꯥꯡꯁꯣꯏ ꯈꯥꯃꯦꯟ ꯑꯁꯤꯟꯕꯗꯨ ꯊꯣꯡꯉꯦ ꯑꯗꯨꯒ ꯁꯤꯡꯖꯨ ꯑꯃ ꯁꯨꯔ ꯆꯥꯔꯦ ꯃꯔꯨꯞ ꯃꯔꯨꯞꯍꯣꯏꯗꯤ
ꯎꯝ ꯍꯥꯎꯕꯅꯦ ꯑꯗꯨꯃꯥꯏ ꯆꯥꯕꯗꯨ꯫ ꯁꯥꯔꯀꯥꯟꯗꯗꯤꯀꯣ
ꯑꯆꯝꯕꯖꯤꯅ ꯐꯔꯦ ꯍꯨꯖꯤꯛꯀꯥꯟꯖꯤ ꯊꯥꯎ ꯊꯨꯝ ꯀꯌꯥ ꯆꯥꯅꯤꯡꯇ꯭ꯔꯦ ꯃꯔꯨꯞ
ꯍꯣꯏ ꯅꯤꯡꯊꯝꯊꯥꯒꯨꯝꯕꯗꯗꯤ ꯄꯪꯆꯥ ꯆꯥꯔꯁꯨ ꯌꯥꯕ ꯀꯥꯂꯦꯟꯁꯤꯗꯗꯤ ꯑꯆꯝꯕꯅ ꯑꯗꯨꯝ ꯆꯥꯅꯤꯡꯉꯦ ꯍꯥꯏꯇꯥꯔꯦ
ꯃꯥꯅꯦꯕ ꯃꯔꯨꯞ ꯍꯣꯏꯗꯤ ꯀꯔꯤ ꯃꯊꯦꯜꯅ ꯍꯣꯠꯅꯒ꯭ꯔꯕ?
ꯑꯈꯣꯏꯁꯨ ꯍꯩꯅꯥ ꯁꯤꯟ ꯊꯣꯡꯉꯦ ꯑꯈꯣꯏꯁꯨ ꯑꯁꯤꯟ ꯑꯁꯤꯟ ꯑꯥ ꯑꯁꯤꯟꯕ ꯆꯥꯅꯤꯡꯉꯦꯅ꯫
ꯑꯣ ꯐꯩꯅꯦ꯫
ꯆꯝꯅ ꯆꯥꯔꯦꯗ꯫
ꯎꯝ꯫ ꯍꯣꯏꯅꯦ ꯃꯔꯨꯞ ꯑꯗꯨꯅꯤꯅꯦ ꯑ ꯑꯗꯨ ꯑꯁ ꯃꯔꯨꯨꯞ ꯍꯣꯏ ꯢꯀꯣꯏ ꯀꯣꯏꯕ ꯀꯣꯏꯕ ꯊꯣꯛꯄ ꯏꯊꯣꯛ ꯊꯣꯛꯇ꯭ꯔꯕꯣ ꯍꯨꯖꯤꯛꯀꯥꯟꯁꯤꯕꯣ?
ꯍꯨꯖꯤꯛꯀꯥꯟꯁꯤ ꯀꯣꯢꯕ ꯊꯣꯛꯄꯁꯤ ꯢꯊꯣꯛ ꯊꯣꯛꯇ꯭ꯔꯦ ꯍꯥꯢꯇꯥꯔꯦ꯫ ꯢꯐꯪ ꯐꯪꯗ꯭ꯔꯦ ꯍꯟꯗꯛꯁꯦ꯫ ꯅꯪ ꯉꯁꯤꯗꯤ ꯊꯕꯛ ꯍꯥꯡꯕ꯭ꯔꯣ?
ꯑꯗꯨꯅꯦ ꯁꯨꯇꯤ ꯑꯣꯏꯔꯤ ꯀꯥꯟꯗꯅ ꯅꯣꯡꯃ ꯊꯣꯛꯂꯛꯑꯣ ꯀꯩꯅꯣ ꯑꯈꯣꯏꯒꯤ ꯃꯅꯥꯛ ꯑꯈꯣꯏꯒꯤ ꯅꯥꯀꯟꯗ ꯄꯥꯠ ꯑꯃ ꯂꯩꯌꯦ ꯌꯥꯝ ꯐꯖꯕ ꯅꯨꯃꯤꯗꯥꯡ ꯇꯥꯔ ꯀꯥꯟꯗ ꯏꯪ ꯏꯪ ꯂꯥꯎꯔ ꯍꯨꯖꯤꯛꯀꯥꯟꯖꯦ ꯃꯤ ꯌꯥꯝ ꯀꯣꯏꯕ ꯂꯥꯛꯏꯌꯦ꯫ ꯑꯗꯒꯤ ꯉꯥ ꯅꯣꯡ ꯐꯥ ꯐꯥꯒꯦꯁꯨ ꯌꯥꯏꯌꯦꯕ ꯑꯈꯣꯏ ꯁꯨꯝ ꯑꯈꯣꯏꯅ ꯂꯥꯡ ꯊꯥꯔ ꯁꯨꯝ ꯐꯥꯕ ꯍꯥꯏꯇꯥꯔꯦ꯫ ꯄꯩꯁꯥꯕꯨꯗꯤ ꯄꯤꯀꯣ ꯑꯗꯨꯒ ꯍꯤ ꯇꯣꯡ ꯈꯣ ꯆꯠꯇꯣꯏꯅꯦ ꯍꯤꯁꯤ ꯏꯁꯥꯅ ꯍꯩꯖꯔ ꯏꯁꯥꯅ ꯈꯣꯠꯆ ꯌꯥꯔꯦ ꯅꯠꯇ꯭ꯔꯗꯤ ꯃꯣꯏꯒꯤ ꯃꯤ ꯑꯃꯗ ꯁꯨꯝ ꯍꯣꯜꯂꯒ ꯆꯠ ꯇꯣꯏꯅꯔꯣꯏ ꯑꯁ ꯑꯗꯩ ꯊꯔꯣ ꯊꯝꯕꯥꯜ ꯌꯥꯝ ꯍꯧꯔꯤ ꯍꯧꯖꯤꯛꯀꯥꯟꯁꯤ ꯑꯗꯨꯅꯀꯣ ꯅꯨꯄꯤ ꯑꯉꯥꯡꯗꯤ ꯀꯩꯗꯤ ꯌꯥꯝ ꯂꯥꯛꯑꯦ ꯃꯣꯏꯒꯤ ꯀꯔꯤ ꯅꯝꯕ ꯍꯥꯏꯕ ꯀꯩꯅꯣ ꯑꯗꯨꯗꯨ ꯇꯧꯗꯁꯤꯅ ꯅꯨꯄꯤ ꯃꯌꯥꯝꯁꯤꯅ ꯑꯗꯒꯤ ꯂꯩꯁꯥꯕꯤꯗꯒꯤ ꯄꯥꯈꯪꯗꯒꯤ ꯑꯗꯒꯤ ꯑꯁ ꯅꯨꯡꯉꯥꯏꯔꯦ ꯃꯐꯝꯗꯨ ꯌꯥꯝꯅ ꯐꯖꯩ ꯃꯔꯨꯞ ꯅꯣꯡꯃ ꯈꯛꯇ ꯅꯣꯡꯃ ꯂꯥꯎꯗꯅ ꯀꯣꯏꯊꯣꯛꯎꯁꯤꯗꯅ
ꯀꯣꯏꯔꯛꯀꯦ ꯑꯗꯨꯅꯦ ꯅꯪ ꯊꯕꯛ ꯍꯥꯡꯉꯗꯤ ꯉꯁꯤꯁꯦ ꯉꯟꯅ ꯄꯥꯎ ꯐꯥꯎꯅꯔꯝꯃꯗꯤ ꯉꯁꯤ ꯂꯥꯛꯑꯁꯨ ꯌꯥꯕꯅꯦ ꯑꯗꯨꯗ ꯉꯁꯤꯗꯤ ꯐꯔ ꯈꯔ ꯇꯥꯔꯗꯣꯏ ꯃꯥꯜꯂꯦ ꯃꯊꯪꯒꯤ ꯅꯣꯡꯃꯥꯏꯖꯤꯡꯗ ꯂꯥꯛꯑꯒꯦ ꯅꯪꯁꯨ ꯅꯣꯡꯃꯥꯏꯖꯤꯡꯗꯤ ꯍꯥꯡꯕ ꯅꯠꯇ꯭ꯔꯣ
ꯍꯥꯡꯉꯦ ꯍꯥꯡꯉꯦ ꯃꯔꯨꯞ
ꯎꯝ ꯑꯗꯨꯗ ꯑꯝꯇ ꯋꯥꯈꯟ ꯄꯣꯊꯥꯔꯨꯗ꯭ꯔꯥꯗꯤ ꯍꯤ ꯇꯣꯡꯉꯒꯀꯣ
ꯎꯝ
ꯂꯩ ꯄꯥꯠ ꯗꯨꯗ
ꯅꯨꯡꯉꯥꯏꯕꯅꯦ ꯍꯤ ꯇꯣꯡꯉꯒ ꯈꯣꯏ ꯌꯨꯝ ꯆꯠꯄ ꯁꯥꯕꯖꯦ ꯏꯪꯪ ꯏꯪ ꯂꯥꯎꯌꯦ ꯏꯁꯤꯡꯒ ꯆꯥꯛ ꯄꯥꯏ ꯀꯥꯟꯗꯀꯣ ꯆꯣꯡꯉꯅꯤ ꯂꯨꯖꯅꯤꯡꯕ ꯆꯣꯡꯖꯅꯤꯡꯕꯁꯨ ꯌꯥꯎꯔꯛꯄꯅꯦ ꯏꯁꯥꯗ ꯑꯃꯨꯃꯨ ꯈꯪꯗꯦ ꯌꯥꯝ ꯅꯨꯡꯉꯥꯏꯕꯩꯗꯣ ꯌꯝ ꯅꯨꯉꯥꯏ ꯗꯧꯃꯥꯟꯕꯗꯣ ꯗꯨꯏ ꯋꯥꯅꯤꯗ
ꯅꯨꯡꯉꯥꯏꯅꯤꯌꯦ ꯑꯗꯨꯗ ꯅ ꯀꯩ ꯀꯩ ꯉꯥ ꯅꯣꯡꯁꯨ ꯅꯥꯀꯟꯗꯖꯨꯟ ꯌꯣꯟꯗ꯭ꯔꯣꯏꯅꯤ ꯅꯣꯏꯒꯤꯗꯣ
ꯎꯝ
ꯉ ꯑꯀꯪꯕ ꯈꯣꯠꯄ ꯑꯗꯨꯖꯨ ꯍꯌꯦꯡ ꯂꯥꯛꯄꯗ ꯈꯔ ꯂꯩꯒꯦ ꯇꯧꯕꯅꯦ
ꯌꯩ ꯌꯥꯏ ꯉꯥꯒꯤꯗꯤ ꯑꯍꯣꯡꯅꯣ ꯌꯥꯝ ꯐꯖ ꯐꯖꯕ ꯑꯍꯣꯡꯕ ꯌꯝ ꯃꯃꯜꯗ ꯌꯥꯝ ꯐꯪꯕꯅꯦ ꯃꯔꯨꯞꯁꯨ ꯉꯥ ꯅꯨꯡ ꯂꯩꯅꯤꯡꯉꯩ ꯂꯥꯛꯑꯣ ꯌꯥꯝ ꯇꯥꯡꯕ ꯅꯠꯇꯝꯅꯦꯕ ꯃꯐꯝꯗꯨ ꯌꯥꯝ ꯐꯖꯕ ꯍꯥꯏꯇꯥꯔꯦ
ꯍꯣꯏ ꯍꯧꯖꯤꯛꯇꯤ ꯀꯥꯂꯦꯟꯁꯨ ꯑꯣꯏꯔꯝꯃꯤꯅ ꯌꯦꯟꯁꯥꯡꯗꯣ ꯆꯝꯊꯣꯡ ꯉꯥꯛꯇ ꯆꯥꯅꯤꯡꯕꯅꯤꯅꯀꯣ ꯑꯗꯣ ꯉꯥꯒꯨꯝꯕꯗꯣ ꯈꯤꯇꯪ ꯂꯩꯖꯤꯜꯂ ꯊꯝꯃꯗꯤ ꯈ ꯒꯥ ꯊꯥꯛꯄꯗꯣ ꯑꯗꯨꯝ ꯍꯥꯎꯌꯦꯕ
ꯃꯥꯅꯦ ꯃꯥꯅ
ꯗꯨꯒꯤ ꯑ
ꯎꯝ ꯉꯥ ꯑꯃ ꯀꯩ ꯑꯃ ꯊꯥ ꯀꯔꯤ ꯏꯁꯥꯡ ꯃꯍꯥꯎ ꯍꯦꯛꯇ ꯊꯣꯛꯏꯅꯦ ꯆꯝꯆꯥꯃ ꯏꯟꯁꯥꯡ ꯑꯣꯏꯔꯖꯨ ꯀꯩ ꯑꯣꯏꯖꯨ ꯀꯣ ꯉꯥ ꯒꯨꯝꯔ ꯌꯥꯎ ꯍꯦꯍꯦꯛ ꯍꯥꯎꯕ ꯍꯦꯗꯦ ꯍꯥꯏꯌꯦꯕ ꯋꯥꯔꯤꯕꯨꯕ ꯋꯣ
ꯍꯣꯏ ꯑꯗꯨꯅꯤꯅꯦ ꯑꯩ ꯑꯈꯣꯏ ꯅꯨꯄꯤꯅ ꯑ ꯊꯣꯡꯕ ꯀꯥꯟꯗꯅ ꯉꯥ ꯂꯩꯇꯦꯅ ꯉꯥ ꯂꯣꯠꯁꯤꯟꯕ ꯗꯨꯒ ꯍꯥꯎꯇꯦꯅ ꯑꯩꯅ ꯍꯥꯏꯕ ꯑꯗꯨꯒ ꯑꯩꯅ ꯊꯣꯡꯕ ꯀꯥꯟꯗ ꯉꯥꯗꯣ ꯄꯛꯊꯣꯛꯑꯒ ꯍꯥꯞꯆꯤꯟꯕ ꯁ ꯍꯥꯎꯋꯦ ꯍꯥꯏꯔꯤꯁꯤꯅꯦ ꯃꯥꯅ
ꯎꯝ ꯑꯣ ꯅꯪꯅ ꯑꯃꯨꯛ ꯇꯧꯖꯤꯜꯂꯦ ꯆꯥꯛꯈꯨꯝꯁꯤ ꯅ ꯁꯦꯟꯅꯒꯤꯕ ꯃꯑꯣꯡꯅꯦ ꯇꯧꯔꯤꯁꯦꯗꯤ
ꯑꯦ ꯆꯥꯛꯈꯨꯝ ꯃꯇꯥꯡ ꯃꯇꯝꯗꯨꯅꯤꯗ
ꯃꯔꯨꯞꯁꯦ ꯀꯩꯅꯣꯅꯦ ꯄꯨꯖꯔꯥꯗ ꯑꯣꯏ ꯂꯩꯖꯠꯂꯣ ꯅꯨꯄꯤꯗ ꯑꯨꯟ ꯇꯩꯍꯟꯗꯕꯤꯗ
ꯎꯝ ꯑꯗꯨꯒꯤꯕꯨꯗꯤ ꯅꯠꯇꯦꯗ ꯏꯇꯥꯎ
ꯑꯣ ꯑꯩꯗꯤ ꯑꯣꯏꯔꯕ ꯈꯜꯔꯨꯔꯦꯍꯦ
ꯄꯨꯖꯥꯔꯤꯖꯦ ꯃꯔꯛ ꯃꯔꯛꯇ ꯁꯨꯝ ꯑꯣꯏꯗ꯭ꯔꯗꯤ ꯑꯁꯤꯖꯨ ꯁꯥꯎꯔꯛꯏꯅꯦ ꯅꯨꯄꯤꯁꯨ
ꯎꯝ ꯎꯝ
ꯋꯥꯔꯦ ꯑꯈꯣꯏꯁꯨ ꯊꯣꯡ ꯊꯥꯛ ꯇꯧꯕꯗ ꯁꯦꯕꯥ ꯇꯧꯕꯗ ꯋꯥꯔꯦꯅ ꯑꯗꯨ ꯐꯔꯦ ꯐꯔꯦ ꯆꯥꯛ ꯊꯣꯡꯕꯕꯨ ꯀꯌꯥꯝ ꯋꯥꯕ ꯄꯣꯠꯅꯣ ꯍꯥꯏꯗꯣ ꯎꯊꯣꯛ ꯎꯊꯣꯛ ꯄꯥ ꯍꯥꯏꯇꯥꯔꯦ ꯅꯨꯄꯤꯗ
ꯑ ꯍ ꯃꯅꯤꯗ ꯐꯥꯒꯤ ꯇꯧꯕꯅꯦ ꯑꯈꯣꯏꯗꯁꯨ ꯈꯔ ꯈꯔ ꯃꯇꯦꯡ ꯄꯥꯡꯕꯤꯗꯔꯤꯅꯦ ꯃꯣꯏ ꯍꯨꯠꯇ ꯇꯧꯗꯣꯏꯅꯦ ꯃꯣꯏ ꯄꯨꯂꯞ ꯏꯟꯊꯣꯛꯄꯁꯤꯁꯨ ꯐꯕ ꯅꯠꯇꯦꯅ ꯇꯥꯎ ꯃꯔꯨ
ꯇꯥꯏꯌꯦ ꯑꯍꯝ
ꯈꯣꯏꯅ ꯈꯔ ꯈꯔ ꯇꯧꯕꯤꯗꯕꯁꯨ ꯌꯥꯗꯦꯕ ꯍꯥꯏꯗꯤ ꯃꯣꯏꯗ ꯄꯨꯂꯞ ꯏꯟꯊꯣꯛꯄꯁꯤꯁꯨ ꯅꯨꯡꯉꯥꯏꯕꯠꯇꯦ ꯌꯦꯡꯉꯣ ꯆꯠꯂꯣꯏꯅ ꯁꯨꯝ ꯍꯥꯏꯕ ꯋꯅꯤꯗ
ꯍꯣꯏ ꯌꯦꯡꯕꯗꯁꯨ ꯅꯨꯡꯉꯥꯏꯇ꯭ꯔꯦ ꯑꯗꯩꯥꯎ ꯁꯥꯎꯒꯠꯂꯦꯕ ꯅꯨꯄꯤꯁꯦ ꯑꯩꯈꯣꯏ ꯅꯨꯄꯤ ꯅꯣꯏ ꯅꯨꯄꯤꯗꯤ ꯈꯪꯗꯦ ꯑꯩꯈꯣꯏ ꯅꯨꯄꯤꯗꯤ ꯏꯁꯧꯁꯤ ꯌꯥꯝ ꯂꯥꯡꯒꯜꯂꯦ ꯑꯗꯨꯅ ꯃꯥꯅ ꯉꯥꯡꯕꯗꯨꯣ
ꯎꯝ
ꯌꯨꯝ ꯊꯪꯅꯕ ꯈꯣꯠꯄꯁꯨ ꯂꯩꯕꯅꯤꯅ ꯃꯈꯣꯟꯗꯣ ꯍꯧꯕꯅꯤꯅ ꯑꯩꯅ ꯀꯣꯛ ꯄꯨꯖꯥꯔꯤꯗꯨ ꯀꯣꯛ ꯑꯣꯏꯊꯣꯛꯄꯅ ꯐꯕꯀꯣ ꯃꯇꯥꯡꯗꯣ ꯃꯇꯥꯡꯗꯣ ꯃꯥꯁ ꯃꯤꯁꯨ ꯋꯥꯕ ꯌꯥꯎꯕꯅꯤꯅꯀꯣ ꯑꯗꯣ ꯇꯧꯋꯦ ꯑꯗꯨꯃꯥꯏꯅ ꯇꯧꯔꯦ ꯁꯤꯅ ꯐꯩꯌꯦ ꯈꯅꯗꯣꯏ ꯆꯅꯦꯗꯣꯏ ꯊ ꯁꯔꯨꯛꯇꯤꯀꯣ ꯑꯉꯝ ꯉꯝꯕꯁꯨ ꯇꯧꯃꯤꯟꯅꯕ
ꯃꯥꯅꯤ ꯃꯥꯅꯤ ꯐꯅꯤ ꯃꯔꯨꯞꯁꯦ ꯌꯥꯝ ꯒ꯭ꯌꯥꯟ ꯇꯥ ꯌꯥꯝ ꯐꯔꯅꯤ ꯑꯗꯨꯅꯤꯅ ꯃꯥꯟꯅꯗꯕꯤꯗꯀꯣ
ꯎꯝ
ꯃꯣꯏꯗꯁꯨ ꯃꯥꯟꯅꯔꯨ ꯌꯥꯄꯣꯟꯇꯦ ꯃꯥꯟꯅꯔꯨꯔꯗꯤ ꯃꯣꯏ ꯑꯩꯈꯣꯏꯅ ꯁ ꯈꯨꯝꯃꯨꯔꯗꯤꯀꯣ ꯑꯩꯈꯣꯏꯗꯤ ꯍ ꯅꯨꯄꯥꯅꯤꯅ ꯀꯣꯛ ꯍꯩꯅꯕꯤ ꯈꯣꯠꯄꯤ ꯇꯧꯔꯛꯀꯅꯦ ꯑꯗꯨꯅ ꯈꯔ ꯈꯔ ꯐꯥꯊꯔ ꯂꯩꯕ ꯍꯥꯏꯇꯥꯔꯦ
ꯎꯝ ꯃꯔꯩꯗꯨ ꯊꯣꯛꯂꯛꯑꯦꯕ ꯃꯣꯏꯅ ꯌꯦꯠꯄꯨ ꯌꯦꯠꯅꯤꯡꯉꯦ ꯍꯥꯏꯗꯤ ꯅꯨꯄꯤꯅꯤꯅ ꯑꯗꯨꯝ ꯉꯥꯏꯍꯥꯛꯇꯪ ꯀꯣꯏꯕ ꯑꯀꯣꯏꯕ ꯆꯠꯊꯣꯛꯄ ꯈꯣꯠꯄꯕꯨ ꯑꯣꯏꯔꯁꯨ ꯑꯗꯨꯝ ꯃꯔꯩ ꯌꯥꯝ ꯇꯧꯋꯦ ꯑꯗꯨꯅ ꯃꯣꯏꯅ
ꯎꯝ ꯍꯣꯏꯅꯦ ꯆꯥꯛ ꯆꯥꯔꯝꯗꯥꯢ ꯉꯥꯛꯇꯒ ꯃꯥꯡꯉꯨꯕꯗꯤ ꯌꯥꯕ꯭ꯔꯥ ꯃꯣꯏ ꯋꯥꯊꯤ ꯇꯥꯅꯤ
ꯎꯝ ꯑꯗꯨꯃꯥꯏꯅ ꯇꯧꯋꯦ
ꯃꯔꯨꯞꯇꯤ ꯆꯥꯛ ꯆꯥꯝꯔꯝꯗꯥꯢ ꯈꯔ ꯃꯥꯡꯕꯗꯣ ꯇꯧꯔꯤꯕ꯭ꯔꯣ ꯍꯥꯏꯁꯦ ꯂꯣꯟ ꯂꯣꯟꯅ ꯈꯔ ꯃꯥꯡꯉꯝꯗꯧ ꯃꯥꯜꯂꯤꯗ
ꯃꯥꯡꯗ꯭ꯔꯦꯗ ꯍꯧꯖꯤꯛꯀꯥꯟꯗꯤ ꯌꯥꯗ꯭ꯔꯦꯕ ꯍꯧꯖꯤꯛ ꯑꯉꯥꯡꯁꯨ ꯈꯔ ꯆꯥꯎꯈꯠꯂꯛꯄꯅꯤꯅ ꯃꯃꯥꯅ ꯉꯥꯡꯍꯜꯂꯦꯕ ꯑꯉꯥꯡꯗꯁꯨ ꯑꯄꯥ ꯀꯥꯏ ꯆꯂꯅꯣ ꯆꯂꯒ ꯆꯠꯀꯅꯣ ꯑꯩꯈꯣꯏ ꯀꯩꯅꯣꯅ ꯑꯗꯨꯅ ꯑꯉꯥꯡ ꯌꯥꯝ ꯁꯦꯟꯅꯔꯕꯅꯤꯅ ꯅꯨꯡꯉꯥꯏꯇꯗꯅ ꯎꯝ ꯌꯥꯗ꯭ꯔꯦ ꯍꯥꯟꯅꯒꯤ ꯃꯑꯣꯡꯗꯗꯤ ꯑꯗꯨ ꯃꯔꯛ ꯃꯔꯛꯇ ꯁꯨꯝ ꯊꯣꯛꯅꯤꯡꯕ ꯈꯣꯠꯅꯤꯡꯕ ꯌꯥꯎꯕꯅꯤꯅ ꯅꯨꯄꯤꯒꯤ ꯁꯥꯎꯗꯅꯕ ꯈꯔ ꯈꯔꯁꯨ ꯇꯧꯕ ꯍꯥꯏ ꯇꯔꯦ
ꯎꯝ ꯆꯥꯛꯀꯨꯝꯕ ꯊꯣꯡꯗꯣꯛꯑꯝꯃꯒ ꯑꯩ ꯊꯛ ꯊꯣꯛꯑꯒꯦ ꯍꯥꯏꯕꯅꯦꯕ
ꯍꯣꯏ ꯍ ꯑꯗꯨ ꯅꯤꯗ
ꯏꯟꯁꯥꯡ ꯈꯤꯇꯪ ꯃꯆꯟ ꯑꯃ ꯋꯥꯠꯂꯤꯒ ꯂꯩꯔꯨꯒꯦꯒ ꯍꯥꯏꯔꯒ
ꯑꯥ ꯀꯩ ꯆꯥꯅꯤꯡꯒꯦꯒ ꯍꯪꯉꯥꯒꯀꯣ ꯑꯗꯨꯝ ꯈꯪꯗꯤ ꯈꯪꯉꯤ ꯄꯣꯠꯅꯤꯗ ꯑꯗꯨꯝ ꯃꯣꯏ ꯃꯆꯥ ꯉꯥꯏꯍꯥꯛꯇꯪ ꯁꯨꯝ ꯀꯩꯗꯧꯕ ꯊꯣꯛꯏꯅꯤ ꯈꯣꯠꯂꯤꯅꯦꯅꯀꯣ
ꯎꯝ ꯍꯣꯏꯅꯦ ꯍꯦꯟꯅꯤꯅꯦ ꯇꯦꯁꯠ ꯇꯧꯏ
ꯎꯝ
ꯎꯝ ꯃꯔꯨꯞꯇꯤ ꯑꯗꯨꯗꯤ ꯌꯥꯝ ꯅꯨꯡꯉꯥꯏꯔꯤꯖꯥꯠꯅꯤꯅꯦ ꯃꯔꯨꯞꯅ ꯇꯧꯔꯤꯁꯦ
ꯍꯧꯖꯤꯛꯀꯥꯟꯗꯤ ꯅꯨꯡꯉꯥꯏ ꯍꯥꯏꯗꯨꯔ ꯅꯨꯡꯉꯥꯏ ꯍꯥꯏꯇꯥꯔꯦꯗꯀꯣ
ꯅꯨꯡꯉꯥꯏꯔꯤꯅꯤ ꯀꯩꯅꯣ ꯀꯔꯤꯗ ꯅꯨꯡꯉꯥꯏꯇꯔꯤꯒꯦ
ꯍꯣꯏ ꯅꯨꯡꯉꯥꯏ ꯅꯨꯡꯉꯥꯏꯕꯃꯛ ꯃꯈꯜꯁꯦ ꯍꯥꯟꯅ ꯅꯍꯥ ꯑꯣꯏꯔꯤꯀꯥꯟꯒꯤ ꯅꯨꯡꯉꯥꯏꯕ ꯃꯑꯣꯡ ꯑꯃ ꯍꯧꯖꯤꯛꯅ ꯑꯉꯥꯡꯒꯩ ꯑꯈꯣꯏꯒꯤ ꯅꯨꯡꯉꯥꯏꯕ ꯃꯑꯣꯡ ꯑꯃ
ꯎꯝ ꯐꯩ ꯐꯩ ꯃꯔꯨꯞ ꯒ꯭ꯌꯥꯟ ꯇꯥꯅ ꯇꯥꯅ ꯂꯩꯁꯦ ꯍꯥꯌꯦꯡ ꯅꯣꯡꯃ ꯊꯦꯡꯅꯁꯦ ꯑꯗꯨꯒ ꯄꯨꯟꯁꯤ
ꯃꯊꯪ ꯅꯣꯡꯃꯥꯏꯖꯤꯡꯗ ꯂꯥꯛꯑꯒꯦ ꯅꯣꯏꯒꯤ ꯀꯩꯅꯣꯗꯣ
ꯎꯝ ꯎꯝ ꯎꯝ ꯎꯝ ꯄꯥꯠꯇ
ꯑꯥ ꯄꯥꯠꯇ ꯑꯗꯨꯒ ꯉꯥꯏꯍꯥꯛꯇꯪ ꯏꯕꯥꯅꯤꯁꯨ ꯄꯨꯜꯂꯒ ꯍꯤ ꯅꯣꯡ ꯇꯣꯡꯉ ꯍꯣꯜꯂꯒ
ꯍꯣꯏ ꯍꯣꯏ
ꯋꯥꯔꯤ ꯋꯇꯥꯏ ꯇꯧꯔꯒ
ꯎꯝ ꯐꯔꯦ ꯐꯔꯦ ꯃꯔꯨꯞ ꯑꯗꯨꯗꯤ
ꯍꯣꯏ ꯍꯣꯏ ꯄꯥꯎ ꯐꯥꯎ ꯎꯝ ꯄꯥꯎ ꯐꯥꯎꯅꯔꯁꯦ ꯑꯗꯨꯗꯤ ꯊꯝꯃꯦ ꯀꯦ ꯎꯝ